ꯇꯥꯔꯕ
ꯑꯥ ꯆꯥꯔꯦ
ꯎꯝ ꯎꯝ ꯁꯤꯗ ꯀꯩꯅꯣ ꯊꯥꯔꯇꯤ ꯃꯤꯅꯠ ꯃꯁꯥ ꯃꯊꯟꯇ ꯑꯗꯨꯝ ꯀꯛꯈꯤꯕꯅꯦ ꯃꯣꯏꯅ
ꯎꯝ ꯎꯝ ꯀꯛꯆꯒꯤꯖꯟ ꯋꯥꯔꯤ ꯁꯥꯟꯅꯗꯁꯨ ꯗꯨꯝ ꯀꯛꯆꯗꯨꯢꯔꯣ
ꯅꯪ ꯀꯩꯅꯣꯗꯤ ꯑꯥ ꯏꯟꯇꯔ꯭ꯟꯁꯤꯞꯀꯤꯗꯤ ꯀꯝ ꯀꯥꯟ ꯆꯪꯗꯣꯏꯅꯣ
ꯑꯗꯨ ꯑꯩꯗꯣ ꯑꯗ ꯇꯥꯡ ꯀꯨꯟꯃꯥꯄꯟꯗ ꯑꯗꯨꯝ ꯆꯠꯂꯗꯨꯏꯅꯦꯕꯀꯣ ꯃꯅꯤꯄꯨꯔꯗꯒꯤ ꯎꯝ ꯃꯅꯤꯄꯨꯔꯗꯒꯤ ꯒꯨꯍꯥꯇꯤꯕꯧ ꯑꯃꯨꯛ ꯆꯠꯂꯅꯤ ꯑꯌꯨꯛ ꯄꯨꯡ ꯇꯔꯥꯃꯥꯊꯣꯏ ꯑꯗ꯭ꯋꯥꯏꯗ
ꯎꯝ
ꯑꯗꯨꯗꯨꯒ ꯄꯨꯡ ꯃꯉꯥꯒ ꯃꯤꯅꯠ ꯑ ꯐꯤꯞꯇꯤ ꯐꯥꯏ꯭ꯚꯇꯒꯤ ꯔꯥꯖꯁꯊꯥꯟꯗ ꯔꯥꯖꯁꯊꯥꯟꯒꯤ ꯐ꯭ꯂꯥꯏꯠ
ꯎꯝ ꯅꯣꯢꯒꯤ ꯃꯤ ꯀꯌꯥ ꯆꯠꯃꯤꯟꯅꯗꯨꯢꯅꯣ
ꯃꯤ ꯇꯔꯦꯠ ꯃꯤ ꯇꯔꯦꯠꯃꯨꯛ
ꯐꯔꯕꯅꯦ ꯑꯃꯉꯣꯟꯗꯗꯤ ꯋꯥꯒꯦꯔꯥ ꯋꯥꯔꯣꯢꯒꯦꯔꯥ ꯑꯗꯨꯝ ꯅꯪ ꯀꯣꯂꯦꯖ ꯂꯥꯏꯐ ꯐꯖꯅ ꯏꯟꯖꯣꯏ ꯇꯧ ꯐꯪꯉꯤꯗꯣ ꯑꯩꯈꯣꯏ ꯀꯩꯢꯝ ꯐꯪꯗ꯭ꯔꯕꯅꯦ
ꯑꯩ ꯁ꯭ꯋꯥꯢꯕꯧ ꯊꯣꯛꯎꯔꯦ ꯑꯩꯒ ꯄꯨꯟꯕ ꯄꯥꯛ ꯐꯖꯅ ꯀ꯭ꯂꯣꯁ ꯑꯣꯏꯅ ꯄꯨꯟꯕ ꯑꯝꯇꯒ ꯅꯠꯇꯦ ꯆꯠꯃꯤꯟꯅꯗꯣꯢꯖꯦ
ꯍꯥꯏꯅꯕ ꯉꯥꯛꯇꯅꯦ ꯁꯨꯝ ꯏꯪꯂꯤꯁꯀ ꯍꯤꯟꯗꯤꯒ ꯉꯥꯡꯃꯟꯗꯅ ꯑꯩꯈꯣꯏꯗꯤ ꯁꯤꯗꯨꯔꯦ ꯃꯩꯇꯩ ꯂꯣꯟꯒꯁꯨ ꯀꯌꯥ ꯉꯥꯡ ꯐꯪꯗ꯭ꯔꯦ ꯑꯩꯈꯣꯢ ꯃꯥꯁꯨ ꯊꯕꯛ ꯆꯤꯟꯃꯤꯅ
ꯑꯗꯨ ꯂꯩꯔꯝꯕꯩꯅꯤꯅꯦ ꯍꯤꯟꯗꯤꯖꯦ ꯑꯩꯗꯤ ꯐꯖꯅ ꯊꯣꯛꯎ ꯌꯥꯗꯦ ꯍꯥꯢꯕ ꯑꯗꯨꯅ ꯑꯗꯨꯅ ꯔꯥꯖꯁꯊꯥꯟ ꯆꯠꯂꯀꯥꯟꯗ ꯐꯖꯅ ꯊꯣꯛꯂꯛꯄ꯭ꯔ ꯌꯦꯡꯒꯦ
ꯍꯣꯢ ꯑꯗꯨ ꯔꯥꯢꯁꯊꯥꯟꯗꯗꯤ ꯍꯤꯟꯗꯤ ꯉꯥꯛꯇ ꯉꯥꯡꯅꯩ ꯏꯪꯂꯤꯁ ꯉꯥꯛꯇ ꯉꯥꯡꯅꯔꯝꯃꯣꯏꯌꯦ ꯀꯥꯢꯅꯣꯝ ꯒꯨꯍꯥꯇꯤꯗꯁꯨ ꯍꯦꯛ ꯀꯩꯁꯨ ꯏꯪꯂꯤꯁ ꯉꯥꯡꯅꯗꯕꯅꯤꯗ
ꯑꯥ ꯀꯣꯂꯦꯁꯇꯒꯤ ꯁꯥꯇ꯭ꯔ ꯃꯁꯦꯟꯗꯤ ꯏꯪꯂꯤꯁ ꯑꯅꯝꯕꯅ ꯉꯥꯡꯅꯩꯕ ꯑꯣꯖꯥ ꯑꯗꯨ ꯍꯥꯢꯗꯤ ꯑꯗꯨ ꯍꯣꯇꯦꯟ ꯃꯦꯅꯦꯁ ꯇꯨꯌꯦꯟꯁꯨ ꯑꯣꯏꯕꯅꯤꯅ ꯑꯣꯖꯥꯅꯖꯨ ꯏꯪꯂꯤꯁ ꯉꯥꯡꯗꯕ ꯉꯥꯡꯉꯦꯕ ꯁꯥꯇ꯭ꯔꯗ
ꯑꯗꯨꯕꯨꯗꯤ ꯅꯣꯏꯅ ꯀꯣꯂꯦꯖ ꯃꯅꯨꯡꯗ ꯄꯨꯜꯂꯞ ꯂꯩꯃꯤꯟꯅꯈꯤꯕꯃꯤꯅ ꯑꯩꯈꯣꯏꯅ ꯑꯃꯨꯛ ꯀꯩꯅꯣ ꯇꯧꯕꯗ ꯑꯩꯅ ꯑꯃ ꯃꯄꯥꯟꯒꯤ ꯀꯩꯅꯣꯗ ꯍꯣꯁꯇꯦꯜꯗ ꯂꯩꯕꯩꯅꯦꯕ ꯈꯪꯗꯦ ꯑꯃꯔꯣꯝꯗꯗꯤ ꯅꯣꯏ ꯀꯩꯅꯣꯁꯨ ꯑꯣꯏꯔꯦ ꯑꯥꯔꯒꯤꯌꯨꯁꯨ ꯑꯣꯏꯔꯦ ꯑꯗꯨꯅ ꯀꯩꯅꯣ ꯏꯚꯦꯟꯁꯨ ꯃꯌꯥꯝ ꯁꯤꯜꯂꯝꯒꯅꯤ
ꯑꯁ ꯅꯣꯏ ꯏꯕꯦꯟ ꯍꯥꯏꯁꯦ ꯑꯩ ꯁꯨꯌꯥꯎꯅꯤꯡꯗꯦ ꯍꯟꯗꯛ ꯍꯟꯗꯛ ꯗꯤꯖꯦ ꯁꯤꯟꯕꯅꯦ ꯆꯠꯇꯦ
ꯀꯣꯟꯅ ꯃꯤꯁ ꯇꯧꯔꯒ ꯑꯗꯨꯝ ꯌꯥꯎꯁꯜꯂꯝ ꯍꯌꯦꯡꯋꯥꯌꯦꯡ ꯅꯪ ꯌꯥꯎꯒꯦꯁꯨ ꯐꯪꯒꯗꯕ ꯑꯗꯨꯅꯤ
ꯑ ꯌꯥꯎꯅꯤꯗꯦꯉꯣ ꯀꯩꯅꯣ ꯗꯣꯖꯦꯒꯨꯝꯕꯗꯤ ꯄꯥꯛꯇꯦ ꯃꯣꯏꯅ
ꯇꯣꯛꯂꯥꯎꯅꯥ ꯁꯤꯖꯤꯜꯂ ꯊꯥꯖꯤꯜꯂꯒ
ꯁꯣꯝꯗ ꯑꯩꯈꯣꯏꯅ ꯌꯥꯎ ꯐꯪꯗꯕ ꯌꯥꯎꯅꯤꯡꯉꯤ ꯅꯪꯅ ꯌꯥꯎ ꯐꯪꯕꯩꯅꯤ ꯅꯪꯅ ꯕꯨ ꯀꯩꯅꯣ ꯇꯧꯗ꯭ꯔꯤꯗꯣ
ꯑꯩꯗꯤ ꯌꯥꯎꯅꯤꯡꯗꯦ ꯑꯁ ꯀꯥꯏ ꯅꯪ ꯈꯪꯅꯤꯡꯉꯣ ꯑꯥꯔꯒꯤꯌꯨ ꯇꯝꯃ ꯀꯥꯟꯗ ꯑꯩ ꯑꯩ ꯕꯤꯠ ꯌꯥꯎꯗꯦꯉꯣ ꯃꯩꯇꯩ ꯃꯆꯥꯉꯥꯛ ꯌꯥꯝꯃꯦ
ꯁꯣꯝꯗꯅ ꯃꯩꯇꯩ ꯑꯃꯇ ꯎ ꯐꯪꯗꯦ ꯑꯩꯈꯣꯏ ꯁꯤꯗ ꯂꯩꯁꯦ ꯑꯩ ꯃꯩꯇꯩ ꯑꯃꯇ ꯎꯗꯦ ꯁꯤꯗ ꯑꯩꯅ ꯈꯪꯅꯕ ꯆꯤꯆꯦ ꯑꯃꯇꯪ ꯂꯩ ꯑꯗꯨꯁꯨ ꯀꯩꯅꯣ ꯑꯥꯗ ꯁꯨꯝ ꯊꯦꯡꯅꯕꯗꯤ ꯈꯪꯅꯈꯤꯕꯅꯤ ꯑꯗꯨ ꯅꯠꯇꯕ ꯑꯇꯣꯞꯄꯗꯤ ꯑꯇ ꯈꯪꯗꯦ ꯀꯩꯅꯣ ꯁꯣꯏꯗꯅ ꯂꯩ ꯂꯣꯀꯦꯜ ꯑꯃꯇꯥꯗ ꯂꯩꯃꯤꯟꯅ ꯃꯁꯛꯁꯦ ꯅꯣꯔꯠ ꯏꯁ ꯃꯆꯥ ꯃꯗꯅ ꯑ ꯀꯥꯏꯗꯅꯣ ꯍꯪꯉꯅꯤ ꯑꯗꯨꯒ ꯗꯥꯔꯖꯤꯂꯤꯡꯗꯅꯤ ꯍꯥꯏꯔꯛꯑꯅꯤ
ꯍꯣꯏ ꯍꯣꯏ ꯑꯗꯨꯃꯥꯏꯅ ꯇꯧꯁꯨ ꯌꯥꯎꯔꯦ ꯑꯗꯨꯗꯨꯒ ꯃꯩꯇꯩ ꯃꯥꯟꯗꯝꯁꯤꯅ ꯃꯩꯇꯩ ꯂꯩꯇ ꯑꯣꯏꯔꯝꯕ
ꯈꯪꯗꯦ ꯑꯦ ꯃꯩꯇꯩꯗꯤ ꯁꯤꯗꯗꯤ ꯃꯩꯇꯩꯗꯤ ꯃꯩꯇꯩ ꯃꯥꯟꯕꯗꯣ ꯑꯝꯇ ꯊꯦꯡꯅꯗꯦ ꯑꯗꯨꯝ ꯂꯝꯕꯤꯗꯒ ꯑꯃꯅꯤꯒ ꯈꯔ ꯑꯍꯟꯗ ꯊꯦꯡꯅ ꯇꯛꯑꯁꯨ ꯑꯍꯜ ꯀꯩꯅꯣ ꯂꯩꯁꯥꯕꯤꯒꯨꯝꯕ ꯑꯣꯏꯇꯥꯔꯗꯤ ꯆꯪꯖꯕ ꯌꯥꯕ ꯑꯗꯨꯝ ꯃꯤꯒꯤ ꯑꯥ ꯀꯩꯅꯣ ꯇꯧꯕ ꯁꯦꯅꯤꯌꯔ ꯅꯥꯇꯗꯨꯗ ꯆꯪꯖꯜꯂꯒ ꯃꯩꯇꯩꯗ ꯑꯗꯨꯗ ꯍꯪꯕꯁꯨ ꯇꯟꯕꯅꯦ ꯑꯗꯨꯝ ꯃꯩꯇꯩꯁꯤꯗꯤ ꯃꯥꯜꯂꯦꯅ ꯈꯜꯂꯒ ꯑꯗꯨꯝ ꯆꯠꯂꯦꯕ ꯍꯜꯂꯦꯕ ꯑꯗꯨꯝ
ꯑ ꯀꯩꯅꯣ ꯃꯩꯇꯩ ꯃꯖꯥ ꯃ ꯆꯠꯈ꯭ꯔꯗꯤ ꯏꯒꯣꯗꯤ ꯈꯔ ꯈꯗꯤ ꯌꯥꯎꯗ꯭ꯔꯅ
ꯑꯩ ꯌꯥꯎꯗꯦꯗ
ꯑꯩꯈꯣꯏꯕꯨ ꯑꯩꯈꯣꯏꯕꯨꯗꯤ ꯌꯥꯎꯗꯦꯗꯅ ꯑꯗꯨꯗꯨꯒ ꯑꯩꯈꯣꯏ ꯑꯥꯔꯖꯤꯌꯨꯗꯗꯤ ꯂꯣꯏꯔꯦꯉꯣ ꯀꯩꯒꯤꯅꯣ ꯈꯪꯗꯦ ꯑꯥꯔꯒꯤꯌꯨꯗ ꯇꯝꯃꯦꯅ ꯃꯣꯏꯗ ꯄꯣꯛꯇꯣꯛ ꯆꯥꯎꯄꯤꯏꯔꯗꯤ ꯈꯪꯗꯦ
ꯑꯗꯨꯕꯨꯗꯤ ꯑꯥꯔꯒꯤꯌꯨ ꯅꯣꯏ ꯀꯩꯅꯣ ꯄ꯭ꯔꯥꯏꯚꯦꯠ ꯑꯣꯏꯕ ꯑꯗ ꯄ꯭ꯔꯥꯏꯚꯦꯠ ꯑꯣꯏꯕꯩ ꯑꯗꯣ ꯑꯩꯈꯣꯏ ꯆꯦꯁꯨ ꯄ꯭ꯔꯥꯏꯚꯦꯠꯅ ꯇꯝꯃꯩꯅ
ꯄ꯭ꯔꯥꯏꯚꯦꯠ ꯍꯥꯏꯗꯤ ꯏꯁꯤꯀꯣꯜꯂꯔꯁꯤꯞꯇꯥ ꯇꯝꯕ ꯃꯌꯥꯝ ꯌꯥꯎꯋ ꯀꯩꯅ ꯄ꯭ꯔꯥꯏꯚꯦꯠꯇ ꯑꯣꯏꯖꯔꯛꯑꯁꯨ
ꯑꯗꯣ ꯑꯩꯈꯣꯏ ꯆꯦꯁꯨ ꯄ꯭ꯔꯥꯏꯚꯦꯠꯇ ꯇꯝꯃꯃꯛ ꯏꯅꯦ ꯈꯪꯗꯦꯗ ꯃꯤ ꯖꯥꯠ ꯖꯥꯠꯅꯤ ꯃꯤ ꯃꯤ ꯃꯈꯥ ꯄꯣꯜꯂꯦꯗꯨꯅꯦ ꯑꯗꯣ ꯑꯦꯃꯤꯇꯤꯗ ꯇꯝꯕꯗꯤ ꯑꯦꯃꯤꯇꯤꯗ ꯇꯝꯕ ꯀꯥꯡꯒꯨꯗꯤ ꯑꯗꯨꯝ ꯈꯔꯗꯤ ꯀꯩꯅꯣ ꯇꯧꯑꯦ ꯀꯥꯛꯆꯩꯗꯤ ꯈꯪꯉꯦ
ꯑ ꯈꯔ ꯀꯥꯛꯇꯕ ꯃꯤꯁꯨ ꯌꯥꯎꯋꯦ ꯀꯣ ꯑꯗꯨꯗꯨꯒ ꯑꯅꯝꯕꯅꯗꯤ ꯀꯥꯒꯦ ꯑꯗꯨꯗꯨꯒ ꯃꯤ ꯁꯤꯗꯕꯗꯣ ꯈꯪꯕ꯭ꯔꯥ ꯑꯗꯨꯗꯨꯒ ꯑꯩꯈꯣꯏꯅ ꯑꯃꯨꯛ ꯀꯩ ꯍꯥꯏꯅꯤ ꯀꯩꯒꯨꯝꯕ ꯃꯌꯥꯝ ꯑꯣꯖꯥ ꯉꯥꯛꯇꯒ ꯄꯨꯜꯂꯦ ꯈꯜꯂꯣ ꯃꯅꯤꯄꯨꯔ ꯂꯣꯟ ꯉꯥꯡꯅꯗ꯭ꯔꯦ ꯈꯜꯂꯣ ꯑꯃꯥ ꯃꯤꯁꯤꯗꯕꯗ ꯑꯗꯨꯝ ꯏꯔꯥꯏ ꯂꯥꯏꯅ ꯇꯕꯤꯗꯣ
ꯈꯟꯗꯅ ꯑꯩ ꯑꯩꯗꯤ ꯑꯗꯨ ꯀꯩꯅꯣꯕꯨꯗꯤ ꯇꯧꯋꯦ ꯂꯩꯕꯕꯨꯗꯤ ꯅꯨꯡꯉꯥꯏꯕꯩ ꯁꯤꯗ ꯐꯅ ꯃꯦ ꯑꯩ ꯃꯩꯇꯩ ꯑꯩ ꯏꯊꯟꯗꯅꯦ ꯍꯥꯏꯕ ꯃ ꯀꯩꯅꯣ ꯃꯩꯇꯩ ꯊꯣꯛ ꯍꯧꯔꯒ ꯅꯣꯔꯠ ꯏꯁ
ꯑꯦ ꯅꯪ ꯄꯨꯜꯂꯤ ꯃꯌꯥꯝꯗꯣ ꯃꯌꯥꯡ ꯃꯆꯥ ꯉꯥꯛꯇ
ꯑꯗ ꯑꯩ ꯁꯤꯗ ꯁꯨꯝ ꯂꯩꯕꯗꯤ ꯍꯩꯅꯔꯦ ꯍꯥꯏꯕ ꯑꯩꯁꯨ ꯄꯤꯛꯉꯩꯗꯁꯨ ꯀꯩꯅꯣ ꯇꯧꯔꯛꯦꯕ ꯃꯌꯥꯝ ꯁ꯭ꯀꯨꯜ ꯇꯧꯔꯄꯒꯤ ꯑꯗꯨꯅ ꯑꯩ ꯍ ꯥꯏꯅꯔ ꯐꯖꯅ
ꯑꯗꯨ ꯑꯗꯨꯌꯦ ꯀꯣꯏꯔ
ꯃꯩꯇꯩꯐꯣ ꯑꯃꯠꯇ ꯎꯗꯦ ꯍꯥꯏꯕ ꯄꯨꯟꯕꯗꯨ ꯑꯔꯥꯏꯕꯅꯦ ꯃꯁꯛꯄꯗꯦ ꯀꯗꯥꯏꯗꯤ ꯄꯨꯟꯗꯣꯏꯅꯒꯦꯕ ꯑꯗꯨꯗ ꯑꯩꯅ ꯍꯥꯏ ꯍꯤꯟꯗꯤꯒ ꯏꯪꯂꯤꯁꯀ ꯉꯥꯡꯉꯨꯕꯗꯤ ꯁꯤꯗꯣꯔꯦꯅ
ꯄꯊ
ꯍꯣꯏ ꯂꯣꯟꯂꯤ ꯂꯣꯟꯕꯤꯕꯨꯗꯤ ꯐꯅ ꯑꯃꯨꯛꯛ ꯀꯩꯅꯣ ꯈꯪꯕ ꯈꯣꯠꯄ ꯉꯥꯡꯕ ꯈꯣꯠꯄꯗ ꯍꯥꯏꯒꯠꯂꯤꯀꯣ ꯁꯨꯝ ꯂꯩꯗꯅ ꯏꯪꯂꯤꯁꯀꯁꯦ ꯑꯩꯈꯣꯏꯗ ꯀꯩꯅꯣ ꯇꯧꯕꯗꯣ ꯃꯅꯤꯄꯨꯔꯗꯗꯤ ꯏꯪꯂꯤꯁꯁꯨ ꯌꯥꯝ ꯉꯥꯡꯅꯕ ꯅꯠꯇꯕꯅꯤꯅ ꯍꯣꯏꯗ ꯀꯟ ꯇꯪ ꯆꯥꯏꯔꯣꯏꯕꯗꯣ ꯑꯗꯨꯕꯨꯗꯤ ꯌꯥꯝ ꯐꯩꯑꯕ ꯑꯗꯨꯗ ꯁꯨꯝ ꯂꯩꯗꯅꯦ ꯏꯃꯥ ꯂꯣꯟꯁꯦ ꯁꯤꯅꯦ ꯄꯜꯂꯝ ꯂꯩꯔ ꯀꯥꯟꯗꯗꯦ
ꯅꯨꯡꯁꯤꯕꯅꯦ ꯑꯗꯨꯕꯨꯗꯤ ꯑꯩꯈꯣꯏꯗꯤ ꯃꯅꯤꯄꯨꯔ ꯃꯆꯥꯥꯅ ꯌꯥꯎꯃꯟꯗꯅ ꯂꯝꯕꯤ ꯇꯩꯅꯕ ꯄꯨꯂꯣ ꯌꯥꯇ ꯀ ꯀ꯭ꯂꯥꯁ ꯃꯅꯨꯡꯗ ꯀ꯭ꯂꯥꯁ ꯃꯅꯨꯡꯗꯗ ꯈꯠꯇ ꯑꯣꯏꯔ ꯉꯅꯤ ꯉꯥꯡꯅꯗꯦꯁꯤ
ꯑꯗꯨꯒ ꯅꯣꯏ ꯅꯣꯔꯠ ꯏꯁ ꯃꯅꯨꯡꯗꯁꯨ ꯂꯩꯕꯩꯅꯦꯕ ꯒꯨꯍꯥꯇꯤꯗ ꯃꯩꯇꯩ ꯐꯅꯌꯥꯝ ꯂꯩ ꯀꯩꯅꯣ
ꯁꯨꯂꯥꯏ ꯐꯅꯌꯥꯝꯅ ꯌꯦꯡꯉꯣ ꯍꯟꯗꯛ ꯏꯉꯣ ꯃꯅꯤꯄꯨꯔꯒꯤ ꯃꯅꯤꯄꯨꯔꯒꯤ ꯑꯣꯅꯔꯅ ꯑꯩꯈꯣꯏ ꯄꯩꯁꯥ ꯍꯥꯠꯈꯤꯗꯕ ꯏꯕꯁ ꯌꯦꯡꯉꯣ ꯃꯅꯤꯄꯨꯔ ꯊꯥꯖꯕ ꯌꯥꯗꯦ ꯍꯥꯏ ꯆꯨꯝꯃꯦ ꯃꯄꯥꯟ ꯂꯧꯊꯣꯛꯈ꯭ꯔꯗꯤ ꯑꯩꯣꯏ ꯑ ꯀꯩꯅꯣ ꯃꯅꯤꯄꯨꯔꯒꯤ ꯑꯩꯈꯣꯏ ꯍꯧꯖꯤꯛꯀꯤ ꯔꯨꯔꯦꯜ ꯑꯋꯥꯁꯀꯤ ꯃꯅꯥꯛꯇ ꯑꯦꯄꯥꯔꯠꯃꯦꯟ ꯁꯟꯗꯣꯛꯏꯗꯅ ꯑꯗꯨꯗꯨꯗ ꯃꯅꯤꯄꯨꯔ ꯃꯆꯥꯅ ꯑꯣꯅꯔ ꯑꯣꯏꯕ ꯍꯥꯏꯇꯥꯔꯦ ꯎꯝ ꯀꯥ ꯂꯩꯖꯔꯔꯣꯏꯒ ꯄꯩꯁꯥꯗꯣ ꯍꯟꯗꯣꯛꯄꯤꯔꯑꯣ ꯍꯥꯏꯕ ꯍꯧꯖꯤꯛꯇ ꯎꯟꯗ ꯑꯦꯄꯨ ꯐ ꯆꯪꯒ
ꯀꯅꯣ
ꯁꯤꯛꯁꯇꯤ ꯁꯦꯚꯦꯟ ꯊꯥꯎꯖꯟ
ꯌꯥꯝꯃꯟꯔꯣꯗꯗ
ꯑ ꯀꯔꯅꯤꯅ
ꯅ ꯅꯪ ꯅꯪꯅꯊꯟꯗꯒꯤꯔꯣ ꯅꯠꯇ꯭ꯔꯣ ꯅꯣꯏ ꯃꯌꯥꯝꯒꯤꯔ
ꯃꯤ ꯑꯅꯤ ꯃꯤ ꯑꯅꯤꯅꯤ
ꯀꯅꯤ ꯄꯁꯥ ꯄꯥꯏꯅ ꯃꯊꯣꯡꯣꯣꯟꯅ ꯄꯩꯁꯥ ꯀꯨꯝ ꯑꯗꯨꯔ ꯄꯃꯗ
ꯑꯁ ꯀꯩꯅꯣ ꯑꯦꯄꯥꯥꯎꯔꯠꯃꯦꯟꯗꯤ ꯑꯅꯧꯧꯕꯅ ꯇꯥꯛꯅꯗꯅ ꯃꯣꯏꯒꯤ ꯗꯤꯄꯣꯖꯤꯠ ꯊꯤꯕꯤꯔꯤꯕ꯭ꯔ ꯀꯔꯊꯤꯕꯤꯅ ꯂꯩꯗꯅ ꯑꯗꯨꯗꯒꯤ ꯑꯗꯨꯒꯤ ꯑꯣꯏꯅꯅꯤ ꯂꯣꯏꯅ ꯇꯧꯕꯤꯗꯅ
ꯎꯝ
ꯑꯗꯨꯒꯤ ꯑꯩꯈꯣꯏꯁꯨ ꯁꯨꯝ ꯃꯅꯤꯄꯨꯔ ꯃꯆꯥꯥꯅꯦꯅ ꯊꯥꯖꯔꯨꯕꯣ ꯑꯗꯨꯗꯒꯤ ꯑꯗꯨ ꯑꯣꯏꯗꯤ ꯃꯅꯤ ꯄꯨꯔꯥ ꯏꯒꯣꯅ ꯊꯣꯡ ꯇꯠꯇ ꯑꯣꯏꯅꯅ
ꯍꯦꯟꯃꯟꯗꯣ ꯑꯗꯨꯃꯥꯏꯅ ꯁꯤꯛꯁꯇꯤ ꯊ꯭ꯔꯤꯒꯤ ꯑꯩꯈꯣꯏꯁꯤꯁꯨ ꯒ꯭ꯔꯦꯇꯔ ꯅꯣꯏꯗꯥ ꯂꯩꯗꯣ ꯒ꯭ꯔꯦꯇꯔ ꯅꯣꯏꯗꯥꯅꯦ ꯀꯩꯅꯣ ꯂꯤꯦꯟꯗꯔ ꯑꯣꯐ ꯂꯤꯚꯡ ꯇꯥꯡꯕ ꯍꯦꯜꯂꯤꯅꯦ ꯑꯣ ꯑꯗꯨꯃꯥꯏꯐꯧꯛꯇꯤ ꯑꯝꯇ ꯍꯪꯒꯦ ꯃꯌꯥꯡꯅ ꯑꯗꯨꯁꯨ
ꯑꯗꯣ ꯃꯌꯥꯡ ꯂꯩꯅ ꯐꯩꯅꯦ ꯑꯩꯈꯣꯏ ꯃꯌꯥꯡ ꯍꯥꯟꯅ ꯑꯩꯈꯣꯏ ꯍꯥꯟꯅ ꯂꯩꯔꯝꯝꯕ ꯀꯥꯟꯗꯣ ꯑꯗꯨꯗꯤ ꯑ ꯕ꯭ꯔꯣꯀꯔ ꯆꯥꯔꯖꯀ ꯗꯤꯄꯣꯖꯤꯠ ꯊꯥ ꯑꯃꯈꯛꯇꯪꯒ ꯄꯤꯕ ꯑꯗꯨꯗꯨꯒ ꯍꯧꯖꯤꯛꯀꯤꯁꯤꯅ ꯗꯤꯄꯣꯖꯤꯠ ꯑꯅꯤ ꯄꯤꯕꯩꯅꯦꯕ ꯗꯤꯄꯣꯖꯤꯠꯇꯣ ꯊꯥꯒꯤ ꯄꯩꯁꯥꯗꯣ ꯇ꯭ꯋꯦꯟꯇꯤ ꯇꯨ ꯑꯣꯏꯕ ꯍꯥꯏꯇꯥꯔꯦ ꯑꯗꯨꯗꯒꯤ ꯑꯗꯨꯗꯨꯒ ꯕꯨꯛꯀꯤꯡ ꯇꯦꯟ ꯊꯥꯎꯖꯟ ꯑꯃ ꯍꯪꯉꯛꯄ ꯕꯨꯛꯀꯤꯡꯁꯤꯅꯅꯦ ꯀꯩꯒꯤꯅꯣ ꯍꯥꯏ ꯀꯥꯟꯗ ꯁꯨꯃꯥꯏꯅ ꯍꯥꯏꯕ ꯀ ꯀꯥꯁꯦ ꯅꯣꯏꯅ ꯀꯟꯁꯤꯟꯕꯒꯤ ꯇꯔꯥꯗ ꯂꯧꯐꯝ ꯊꯣꯛꯑꯌꯦ
ꯎꯝ
ꯑꯩꯈꯣꯏ ꯍꯥꯏꯁꯤꯅ ꯇꯔꯥꯗꯣ ꯀꯥꯗꯣ ꯂꯩꯅꯗꯕꯅꯤꯅ ꯀꯀꯥ ꯔꯦꯟꯒꯤ ꯄꯩꯁꯥ ꯃꯊꯪ ꯊꯤꯒꯗꯕꯗꯨꯒ ꯑꯦꯗꯖꯁ ꯇꯧꯕꯤꯌꯣꯅ ꯍꯥꯏꯖꯕ ꯍꯥꯏꯇꯥꯔꯦ ꯑꯗꯨꯗꯣ ꯌꯥꯔꯛꯇꯕꯗꯒꯤ ꯑꯗꯨꯃꯥꯏꯅ ꯁꯨꯝ ꯁꯥꯒꯠꯅꯔꯛꯄꯗꯒꯤ ꯃꯣꯏꯅ ꯍꯥꯟꯅ ꯈꯨꯣꯟꯟꯗꯥ ꯍꯔꯗꯕ ꯍꯧꯔꯛꯄ ꯍꯥꯏꯇꯥꯔꯦ ꯑꯇꯣꯞꯄ ꯀꯩꯅꯣ ꯀꯥꯁꯤꯡꯁꯤꯗ ꯆꯠꯂꯒꯁꯨ ꯅꯣꯏ ꯍꯪꯉꯨꯁꯨ ꯀꯅꯥꯝꯇꯅ ꯑꯗꯨꯃꯥꯏꯅ ꯇꯧꯒꯦ ꯍꯥꯏꯔꯣꯏ ꯁꯤꯅꯦ ꯃꯥꯥꯏ
ꯇꯧ ꯌꯥꯝꯃꯜꯂꯦꯕ
ꯌꯥꯝꯃꯦ ꯑꯗꯨꯗꯨꯒ ꯁꯣꯁꯥꯏꯇꯤꯒꯤ ꯃꯤꯁꯨ ꯇꯥꯛꯑꯦꯕꯀꯣ ꯑꯗꯨꯗ ꯂꯩꯔ ꯁꯣꯁꯥꯏꯇꯤꯒꯤ ꯃꯤ ꯇꯥꯛꯑꯦ ꯏꯁꯇꯨꯗꯦꯟ ꯌꯨꯅꯤꯌꯟ ꯇꯥꯛꯑꯦ ꯑꯗꯨꯒ ꯌꯥꯝꯃꯅꯦ ꯅꯣꯏꯅ ꯄꯩꯁꯥꯥꯁꯦ ꯁꯥꯇ꯭ꯔꯗꯒꯤ ꯅꯣꯏꯒꯤ ꯕ꯭ꯔꯣꯀꯔꯒ ꯕꯨꯛꯀꯤꯡꯒꯗꯨꯗꯤ ꯅꯣꯏ ꯃꯅꯨꯡꯗ ꯉꯥꯡꯅꯖꯔꯣ ꯏꯁꯇꯦꯠ ꯑꯃꯠꯇꯗꯒꯤ ꯃꯤ ꯑꯣꯏꯔꯒ ꯑꯗꯨꯃꯥꯏꯅ ꯇꯧꯅꯒꯅꯨ ꯈꯈꯣꯏ ꯀꯅꯣ ꯍꯥꯏꯅꯦꯕꯀꯣ ꯃꯌꯥꯝ ꯆꯥꯗꯅ ꯐꯖꯅ ꯑꯗꯨꯒ ꯍꯧꯖꯤꯛꯀꯤ ꯑꯣꯅꯔꯗꯨꯗꯤ ꯀꯩꯝꯇ ꯈꯪꯗꯦꯕ ꯍꯤꯟꯗꯤꯁꯨ ꯈꯪꯗꯦ ꯏꯪꯂꯤꯁꯁꯨ ꯈꯪꯗꯦꯕ ꯃꯆꯥꯅꯨꯄꯤ ꯇꯣꯝꯕꯣꯏꯗꯨꯒ ꯃꯥꯒꯤ ꯅꯨꯄꯤꯗꯨꯒ ꯑꯁ ꯌꯥ ꯌꯥꯅꯤ ꯑꯗꯨꯗꯤ ꯃꯣꯏꯔꯥꯡ ꯊꯤꯟꯅꯤꯡꯒ ꯌꯥꯎꯔꯣ ꯀꯩꯅꯣ ꯑꯗꯨꯗꯩꯅꯦ
ꯆ ꯅꯪ ꯀꯋꯥꯣ ꯀ ꯅꯣꯏ ꯀꯅꯥꯅ ꯁꯖꯦꯁ ꯇꯧꯕꯗꯒꯤ ꯆꯠꯂꯨꯏꯅꯣ
ꯃꯅꯤꯄꯨꯔꯒꯤ ꯒ꯭ꯔꯨꯞ ꯇꯣꯉꯥꯟꯅ ꯁꯦꯝꯕꯗꯣ ꯑꯗꯨꯗꯒꯤ ꯃꯣꯏꯅ ꯊꯥꯒꯠꯂꯛꯄ ꯍꯥꯏꯇꯥꯔꯦ
ꯎꯝ
ꯑꯗ ꯑꯩꯁꯨ ꯏꯟꯊꯟ ꯆꯠꯇꯣꯔꯅꯤꯅ ꯀꯥꯗꯣ ꯍꯣꯡꯗꯣꯛꯑꯝꯃꯒ ꯆꯠꯆꯒꯦ ꯈꯟꯖꯕ ꯑꯗꯨ ꯀꯥ ꯍꯣꯡꯗꯣꯛꯄꯗꯤꯗ ꯑꯩꯈꯣꯏ ꯂꯩꯐꯝ ꯂꯩꯇꯗꯅ ꯃꯤꯁꯤꯗ ꯂꯩꯔꯒ ꯂꯥꯛꯑꯦ
ꯃꯥꯏ ꯇꯔ ꯑꯃ ꯅꯪ ꯔꯦꯟꯗꯔꯥ ꯀꯥꯏꯅꯣꯝꯗ ꯂꯩꯔꯝꯗꯣ ꯥꯏꯩꯅ
ꯑ ꯑꯗꯨꯒꯤ ꯔꯦꯟꯠꯇꯣ ꯍꯧꯖꯤꯛꯀꯤ ꯑꯦꯄꯥꯔꯠꯃꯦꯟꯗꯨꯁꯨ ꯆꯞ ꯃꯥꯟꯅꯩꯗꯣ ꯑꯗ ꯍꯧꯖꯤꯛꯀꯤꯁꯤꯁꯨ ꯇ꯭ꯋꯦꯟꯇꯤ ꯊꯤꯑꯕꯀꯣ ꯁꯦꯃꯤ ꯐꯔꯅꯤꯁꯅꯦ ꯍꯥꯏꯔꯒ ꯎꯄꯨꯒ ꯃꯣꯗꯨꯂꯔ ꯀꯆꯟꯒ ꯈꯛꯇꯪ ꯄꯤꯕ ꯍꯥꯏꯇꯥꯔꯦ ꯑꯗ ꯍꯧꯖꯤꯛꯀꯤꯗꯨꯅ ꯑꯃꯨꯛ ꯐ꯭ꯔꯤꯁꯨꯕꯤꯤ ꯑꯦꯁꯨꯕꯤ ꯑꯁꯤꯅ ꯍꯦꯟꯅ ꯐꯅꯤ ꯍꯦꯅ ꯃꯅꯤꯄꯨꯔ ꯃꯆꯥꯁꯨ ꯑꯣꯏꯔꯦ ꯀꯥꯏꯅ ꯍꯔꯥꯎ ꯍꯔꯥꯎꯅ ꯆꯪꯖꯔꯨꯕꯅꯤꯅ ꯑꯗꯨꯒꯗꯤ ꯃꯣꯏꯅ ꯍꯦ ꯁꯥꯥꯊꯤ ꯂꯩꯔꯝꯃꯅꯤ
ꯌꯥꯝ ꯊꯤꯅ ꯀꯩꯅꯣ ꯇꯧꯈ꯭ꯔꯦꯕ ꯂꯥꯛꯆꯈ꯭ꯔꯦꯕ ꯃꯤꯅ
ꯥꯛꯆꯦꯉꯣ ꯑꯗ ꯀꯩꯁꯨ ꯂꯩꯇꯣ ꯑꯗꯨꯒꯤꯗꯗꯅꯦ ꯄꯩꯁꯥꯗꯣ ꯇꯪꯈꯥꯏ ꯈꯔ ꯍꯟꯗꯣꯔꯛꯑꯒꯦ ꯍꯥꯏꯕꯗꯣ ꯑꯗꯨ ꯅꯠꯇꯕꯤꯗ ꯇ꯭ꯋꯦꯟꯇꯤ ꯇꯨ ꯈꯛꯇꯪ ꯍꯟꯗꯣꯔꯛꯑꯒꯦ ꯑꯗꯨꯗꯨꯒ ꯂꯣꯌꯔꯒ ꯇꯥꯟꯅꯁꯜꯂꯛꯏꯅꯦ ꯃꯣꯏꯅ
ꯂꯣꯏꯔ ꯃꯃꯥꯅ ꯂꯣꯏꯔ ꯑꯃ ꯇꯥꯅꯅꯤ ꯅꯪ ꯑꯅꯤ ꯇꯥꯅꯗꯣꯏ ꯅꯠꯇ꯭ꯔꯣ
ꯅꯣꯏ ꯂꯣꯏꯔ ꯇꯥꯔꯦꯗꯅ ꯑꯩꯈꯣꯏꯁꯨ ꯑꯃꯨꯛ ꯂꯣꯏꯔ ꯇꯥꯟꯅꯔꯦꯗꯅ ꯑꯗꯨꯒ ꯂꯤꯒꯦꯜ ꯄꯦꯄꯔ ꯏꯔꯣꯅ ꯑꯃꯨꯛ ꯍꯥꯏꯔꯦ ꯂꯤꯒꯦꯜ ꯄꯦꯄꯔꯗꯣ ꯏꯔꯒ ꯃꯣꯏꯒꯤꯗ ꯄꯣꯁ ꯃꯤꯉꯣꯟꯗ ꯄꯣꯁ ꯊꯥꯕ ꯁꯥꯔꯒ ꯑꯩꯈꯣꯏ ꯈꯪꯅꯅꯕꯝꯅꯤꯗ ꯑꯗꯨꯗꯨꯒ ꯃꯣꯏ ꯃꯣꯏ ꯊꯣꯡꯗꯨꯗ ꯁꯥꯏꯟ ꯇꯧꯕꯤꯌꯣꯅ ꯊꯤꯟꯍꯟꯕ ꯆꯠꯂꯦꯗꯅ ꯑꯗꯨꯗꯨꯒ ꯁꯥꯏꯟ ꯇꯧꯔꯣ ꯑꯩꯈꯣꯏ ꯂꯧꯕ ꯉꯝꯃꯣꯏꯅ ꯍꯥꯏꯔꯛꯑꯦ ꯄꯩꯁꯥ ꯄꯩꯁꯥ ꯑꯗꯨꯝ ꯃꯥꯡꯍꯟꯅꯤꯡꯉꯨ ꯑꯗꯨꯒ ꯃꯆꯥꯅꯨꯄꯤ ꯇꯧꯕꯣꯏꯗꯨꯅ ꯀꯩ ꯍꯥꯏꯒꯦꯗ ꯂꯨꯄꯥ ꯂꯤꯁꯤꯡ ꯇꯔꯥꯗꯨꯒꯤꯗꯃꯛꯇ ꯂꯨꯄꯥ ꯂꯤꯁꯤꯡ ꯇꯔꯥꯗꯨꯅ ꯅꯄꯨꯜꯁꯤ ꯑꯝ ꯁꯦꯝꯕ ꯉꯝꯃꯗ꯭ꯔꯣꯏ
ꯑꯗꯨ ꯍꯟꯊꯔꯛꯑꯣ ꯍꯥꯏ ꯌꯥꯗ꯭ꯔꯥ
ꯑꯗꯨ ꯍꯥꯏꯌꯦ ꯑꯁ ꯌꯥꯝ ꯈꯠꯅꯩ ꯅꯥꯕ ꯏꯕꯨꯨꯏ ꯀꯥꯏ ꯅꯥ ꯃꯤꯒꯤ ꯃꯤ ꯂꯝꯗꯨꯗ
ꯈꯪ꯭ꯔꯦꯗ ꯅꯅꯅ ꯀꯃꯥꯏ ꯇꯧꯔꯣ ꯊꯤꯡꯣ ꯅꯪ ꯅꯗꯥꯎ ꯌꯥꯝ ꯌꯥꯗꯦ
ꯌꯥꯎ ꯌꯥꯗꯅ
ꯔꯣꯕ ꯌꯥꯗ꯭ꯔꯦꯕ ꯃꯦꯅ ꯌꯥꯗ ꯍꯔꯗꯤꯅ ꯃꯅ ꯈꯔ ꯈꯦꯂꯦꯕ
ꯏꯕꯨ ꯀꯌꯥ ꯀꯩꯁꯨ ꯄꯩꯁꯥ ꯄꯥꯏꯕꯁꯨ ꯁꯥꯔꯦ ꯑꯗꯣ ꯄꯩꯁꯥꯗꯣ ꯍꯟꯗꯣꯔꯛꯑꯣꯁꯨ ꯌꯥꯗꯕꯤꯅꯦꯃꯤ
ꯑꯗꯨ ꯅꯣꯏꯅ ꯃꯥꯡꯖ ꯇꯥꯔꯦ
ꯑ ꯑꯗ ꯄꯨꯂꯤꯁ ꯀꯦꯁ ꯇꯧꯕ ꯌꯥꯔꯕꯅ ꯍꯪꯕ ꯑ ꯌꯥꯏ ꯀꯩꯁꯨ ꯀꯥꯏꯗꯦ ꯀꯥꯏ ꯁꯛ ꯊꯤ ꯇꯥꯈꯠꯂꯦꯃꯤ
ꯑ ꯀꯃꯥꯏꯅ ꯇꯧꯔ ꯂꯣꯏꯁꯟꯅꯔꯒꯦ ꯅꯠꯇ꯭ꯔ ꯂꯣꯏꯁꯟꯅꯔꯕꯣ ꯅꯠꯇ꯭ꯔꯒ ꯂꯣꯏꯁꯤꯟꯅꯈ꯭ꯔꯕꯣ
ꯑꯁ ꯂꯣꯠꯂꯤꯌꯦ ꯑꯩꯈꯣꯏ ꯀꯀꯥ ꯑꯃ ꯒꯨꯍꯥꯇꯤꯗ ꯂꯥꯛꯑꯝꯃꯦ ꯎ ꯃꯥ ꯃꯣꯏꯒ ꯋꯥꯔꯤ ꯁꯥꯟꯅꯅꯕꯅꯤꯅ ꯑꯗꯣ ꯋꯥꯔꯤ ꯁꯥꯟꯅꯁꯦ ꯀꯀꯥ ꯁꯨꯃꯥꯏꯅ ꯊꯣꯛꯂꯛꯑꯣ ꯈꯣꯠꯂꯣꯅ ꯍꯥꯏꯔꯦ ꯑꯗꯨꯒ ꯃꯣꯏ ꯂꯩꯇꯦ ꯃꯣꯏ ꯍꯥꯏꯅꯤ ꯋꯥꯔꯤ ꯁꯥꯟꯅꯕꯩ ꯃꯊꯧ ꯇꯥꯗꯦ ꯃꯣꯏ ꯍꯥꯏꯅꯦ ꯑꯗꯨꯗ ꯇꯥꯔꯦꯉꯣꯏ ꯏꯟꯣ ꯆꯁꯨ ꯂꯣꯠꯂꯦꯕ ꯀꯣ ꯑꯗꯨꯗꯨꯒ ꯄꯩꯁꯥꯁꯨ ꯑꯗꯨꯝꯇꯪ
ꯅꯣꯏꯁꯦ ꯂꯥꯁꯇ ꯑꯗꯨꯝ ꯃꯥꯡꯉꯛꯇ ꯈꯣꯏꯠꯇ ꯌꯥꯝ ꯂꯥꯑꯕ
ꯑꯗꯨꯗꯤ ꯁꯨꯝ ꯑꯩꯈꯣꯏꯁꯦ ꯁꯨꯃꯥꯏꯅ ꯁꯨꯝ ꯉꯥꯡꯉꯒ ꯑꯦꯛꯖꯥꯝ ꯑꯦꯛꯖꯥꯝ ꯃꯃꯥꯡꯗꯒꯤ ꯉꯥꯡꯈꯠꯂꯛꯄꯅꯦꯕꯀꯣ ꯑꯦꯛꯖꯥꯝ ꯃꯃꯥꯡꯗꯒꯤ ꯉꯥꯡꯈꯠꯂꯛꯄꯁꯤꯅ ꯑꯦꯛꯖꯥꯝ ꯂꯣꯏꯗ꯭ꯔꯤ ꯐꯥꯎꯕ ꯑꯗꯨꯝ ꯉꯥꯡꯅꯔꯒ ꯑꯗꯨꯝ ꯈꯠꯅꯔꯒ ꯑꯗꯨꯝ ꯂꯥꯛꯑꯦ ꯃꯅꯤꯄꯨꯔꯒꯤ ꯄꯨꯂꯤꯁꯇꯕꯨꯨꯛ ꯇꯥꯛꯑꯦ ꯑꯗꯒꯤ ꯀꯩꯅꯣ ꯂꯣꯏꯣꯌꯔ ꯇꯥꯛꯏꯁꯤꯁꯨ ꯑꯅꯤ ꯇꯥꯛꯑꯦ ꯑꯁꯗꯤ ꯁꯨꯡꯣꯏ ꯑꯣꯏꯗꯕꯤꯅꯤꯉꯣ ꯑꯗꯒꯤ ꯄꯦꯔꯦꯟꯁꯀꯁꯨ ꯐꯖꯅ ꯈꯠꯅꯔꯦ ꯀꯣꯜꯗ ꯐꯖꯅ ꯋꯥꯔꯤ ꯁꯥꯟꯅꯁꯦ ꯄꯩꯁꯥ ꯑꯗꯨ ꯍꯥꯏꯔꯨꯔꯁꯨ ꯌꯥꯗ꯭ꯔꯦ ꯃꯣꯏꯅ ꯈꯪꯁꯤ ꯒ꯭ꯌꯥꯟ ꯇꯥꯗ꯭ꯔꯦ ꯍꯧꯖꯤꯛꯇꯤ ꯒ꯭ꯌꯥꯟ ꯇꯥꯗ꯭ꯔꯦꯁꯨ
ꯁꯦꯝꯒꯗ ꯅꯣꯏ ꯃꯌꯥꯝ ꯑꯗꯨꯒꯤ ꯇ